ꯇꯕ꯭ꯔꯥ꯫
ꯇꯥꯏꯌꯦ ꯅꯨꯡꯉꯥꯏꯔꯤꯕ꯭ꯔꯣ꯫
ꯅꯨꯡꯉꯥꯏꯔꯤꯌꯦ ꯀꯩꯗꯧꯔꯤꯒꯦ꯫
ꯑ ꯊꯥꯡꯖꯤꯡ ꯆꯨꯞꯄꯤꯌꯦ
ꯑꯍꯣ ꯊꯥꯡꯖꯤꯡ ꯆꯥꯛ ꯆꯥꯗꯕꯤꯗ ꯕ꯭ꯔꯦꯛꯐꯥꯁ ꯊꯥꯡꯖꯤꯡ ꯆꯨꯞꯄꯕꯣ ꯐꯩꯌꯦ ꯐꯩ ꯑꯁ ꯑꯩꯁꯨ ꯐꯤ ꯁꯨꯅꯕ ꯂꯧꯊꯣꯛꯑꯒꯦ ꯑꯁ ꯁꯨꯃꯥꯏꯅ ꯂꯩꯔꯗꯤ ꯌꯥꯔꯔꯣꯏ ꯃꯤ ꯑꯣꯏꯔꯔꯣꯏ ꯑ ꯇꯨꯝꯕ ꯌꯥꯗ꯭ꯔꯦ ꯅꯞ ꯅꯞ ꯂꯥꯎꯔꯦ
ꯑ ꯑꯩꯁꯨ ꯁꯨꯗꯣꯛꯑꯅꯤ ꯌꯥꯗ꯭ꯔꯦꯕ ꯑꯁ ꯑꯉꯥꯡꯁꯤꯡꯅ ꯂꯥꯛꯑꯒ ꯐꯃꯨꯡꯗ ꯍꯦꯛꯇ ꯀꯥꯈꯠꯄ ꯃꯣꯏ ꯈꯣꯡꯗꯣ ꯃꯣꯠꯄꯔꯥ ꯗꯤ ꯈꯪꯗ꯭ꯔꯦ
ꯎꯝ ꯎꯝ ꯀꯞꯅꯤꯡꯉꯦ ꯇꯟꯕꯅ
ꯈꯪꯗꯦ ꯍꯧꯖꯤꯛꯀꯥꯟꯁꯦ ꯀꯔꯝꯃꯥꯢꯅ ꯇꯧꯁꯤꯔꯥ
ꯊꯕꯛ ꯊꯨꯅ ꯂꯩꯔꯗꯤ ꯐꯥꯔꯝꯅꯤ
ꯎꯝ ꯑꯗꯨꯅꯦ ꯊꯕꯛ ꯁꯨꯕ ꯃꯐꯝ ꯂꯩꯔꯗꯤꯀꯣ
ꯎꯝ ꯂꯧꯗꯤ ꯆꯠꯄ ꯉꯝꯗꯦꯕ
ꯎꯝ ꯑꯗꯨꯅꯦ ꯅꯨꯡꯁꯥ ꯃꯔꯛꯇ ꯆꯠꯄꯅꯤꯅ
ꯃꯔꯛꯇ ꯆꯠꯄꯗꯤ ꯁꯨꯡꯉꯥꯝ ꯉꯝꯗ꯭ꯔꯦ
ꯑꯩꯅ ꯏꯝꯐꯥꯜ ꯆꯠꯂꯗꯤ ꯑꯃꯗꯣ ꯎꯅꯔꯅꯤꯅ ꯑꯃꯅ ꯄꯥꯈꯠꯄꯁꯤꯅ
ꯍꯨꯝꯍ
ꯑꯗꯨꯒꯅꯦ ꯃꯥꯅ ꯆꯠꯀꯅꯨ ꯍꯥꯏꯔꯤꯗꯣ
ꯎꯝ ꯐꯣꯟ ꯅꯝꯕꯔꯗ ꯕꯂꯣꯛ ꯇꯧ
ꯆꯠꯄ ꯌꯥꯔꯣꯢꯅ ꯀ꯭ꯔꯤ ꯀ꯭ꯔꯤ ꯇꯥꯛꯄꯁꯤꯅ ꯆꯠꯇ꯭ꯔꯗꯤ ꯄꯩꯁꯥ ꯂꯩꯇ꯭ꯔ ꯁꯤꯗꯤ ꯄꯩꯁꯥꯗꯤ ꯀꯗꯥꯏꯗꯒꯤ ꯊꯣꯛꯀꯅꯤ
ꯑꯗꯨꯅꯦ ꯄꯩꯁꯥꯗꯤ ꯂꯩꯁꯨ ꯂꯩꯇ꯭ꯔꯦ ꯍꯥ ꯌꯨꯝ ꯂꯥꯛꯑꯗꯤ ꯍꯦꯟꯅ ꯍꯦꯟꯅ ꯈꯜꯂꯦ
ꯎꯝ
ꯇꯥꯜꯂꯦ ꯌꯨꯝ ꯂꯥꯛꯕꯁꯨ ꯕ꯭ꯂꯦꯡꯀꯦꯠꯁꯤꯡꯁꯨ ꯁꯣꯛꯄ ꯉꯝꯗꯦ ꯁꯥꯃꯟꯗꯅ ꯍꯟꯗꯛ ꯃꯔꯛꯁꯦ
ꯑꯩꯗꯤ ꯐꯦꯟ ꯊꯥꯔꯒ ꯇꯨꯝꯃꯦ ꯑꯃꯨꯛ ꯕꯂꯦꯟꯀꯦꯠꯗꯣ ꯑꯃꯨꯛ ꯏꯟꯕ
ꯑꯩꯗꯤ ꯀꯩꯝ ꯏꯟꯗꯦ ꯐꯦꯟꯁꯨ ꯊꯥꯗꯦ ꯑꯗꯨꯝ ꯇꯨꯝꯃꯦ
ꯑꯝ ꯉꯝꯗꯦ ꯑꯩꯗꯤ
ꯇꯨꯝꯕ ꯌꯥꯝ ꯋꯥꯢ ꯐꯤ ꯁꯨ ꯁꯨꯅꯤꯡꯉꯥꯏꯁꯨ ꯗꯃꯥ ꯑꯃ ꯂꯩ꯫ ꯑꯦ ꯐꯤ ꯁꯨꯅꯤꯡꯉꯥꯏꯁꯦ ꯌꯥꯝꯃꯟꯕꯒꯤꯀꯣ꯫ ꯉꯔꯥꯡꯁꯦ
ꯋꯥꯁꯤꯡ ꯃꯦꯆꯤꯟ
ꯐꯩꯒꯟꯒꯁꯦ ꯌꯥꯗ꯭ꯔꯦꯍꯦ꯫
ꯋꯥꯁꯤꯡ ꯃꯦꯆꯤꯟ ꯂꯩꯗꯨꯕꯨ ꯁꯨꯕ ꯌꯥꯝ ꯅꯨꯡꯉꯥꯏꯒꯅꯤꯗ꯫ ꯋꯥꯁꯤꯡ ꯃꯦꯆꯤꯟꯗꯐꯥꯎ ꯁꯨꯕ ꯇꯜꯂꯗꯤ ꯑꯩꯈꯣꯏꯁꯦ꯫ ꯇꯟꯕ ꯍꯥꯏꯁꯦ ꯄꯨꯔꯥꯅꯦ꯫
ꯃꯤ ꯑꯣꯏꯔꯔꫭꯏ꯫
ꯌꯨꯝꯗ ꯂꯥꯛꯑꯗꯤ ꯑꯁ ꯏꯁꯤꯅꯤꯗ꯫ ꯊꯕꯛ ꯁꯨꯕ ꯆꯠꯂꯗꯤ ꯌꯨꯝ ꯁꯨꯗ꯭ꯔꯗꯤ ꯌꯥꯔꯗꯕꯅꯤꯅ ꯑꯗꯨꯝ ꯁꯨꯔꯦꯗꯅ꯫
ꯑꯗꯨꯅꯦ ꯌꯨꯝꯗ ꯂꯥꯛꯑꯗꯤ ꯁꯨꯔꯁꯨ ꯌꯥꯏ ꯁꯨꯗ꯭ꯔꯁꯨ ꯌꯥꯏ ꯃꯣꯏ ꯈꯟꯗꯣꯏꯕ ꯀꯣ꯫
ꯌꯨꯝꯗ ꯂꯥꯛꯏꯗꯤ ꯏꯌꯥꯗ ꯌꯥꯑꯦꯕ꯫
ꯎꯝ꯫
ꯃꯩ ꯂꯥꯛꯄꯁꯤꯗꯤ ꯍꯦꯟꯅ ꯅꯨꯡꯉꯥꯏꯍꯦ꯫
ꯅꯨꯡꯉꯥꯏꯕꯅꯦ ꯅꯨꯡꯉꯥꯏꯕꯅꯦ꯫
ꯑꯩ ꯕ꯭ꯂꯦꯡꯀꯦꯠ ꯁꯤꯡꯁꯨ ꯁꯨꯗꯣꯛꯀꯦ ꯇꯧꯕꯅꯦꯕ꯫
ꯎꯝ꯫
ꯏꯊꯟꯗꯗꯤ ꯁꯨꯕ ꯉꯝꯃꯣꯏꯁꯦ ꯑꯩ ꯕ꯭ꯂꯦꯡꯀꯦꯠꯁꯤꯡꯁꯦ ꯑꯁ꯫
ꯅꯝꯗꯤ ꯅꯝꯊꯤꯈ꯭ꯔꯦꯕ ꯑꯩꯅ ꯑꯩ ꯊꯕꯛ ꯃꯐꯝꯗꯒꯤ ꯕ꯭ꯂꯦꯡꯀꯦꯠꯁꯨ ꯑꯅꯤ ꯄꯨꯔꯛꯑꯦꯕ ꯑꯗꯨꯁꯨ ꯁꯨꯇꯣꯛꯀꯦꯅ ꯇꯧꯕꯅꯦ ꯑꯗꯨꯁꯨ ꯑꯁ꯫ ꯆꯥꯎꯃꯟꯕꯒꯤꯀꯣ꯫
ꯎꯝ ꯅꯪꯒꯤ ꯕ꯭ꯂꯦꯡꯀꯦꯠ ꯄꯨꯔꯒ ꯆꯠꯄ꯭ꯔꯥ ꯊꯕꯛ
ꯎꯝ ꯎꯝ꯫ ꯑꯩꯒꯤ ꯕ꯭ꯂꯦꯡꯀꯦꯠ ꯄꯨꯔꯛꯇ꯭ꯔꯗꯤ ꯑꯁ꯫ ꯈꯣꯏꯗꯣ ꯃꯤ ꯑꯅꯤꯅꯦꯗꯅ꯫
ꯎꯝ꯫
ꯃꯤꯅꯦ ꯏꯕꯥꯅꯤ ꯇꯨꯝꯕꯗ ꯐꯤ ꯇꯣꯉꯥꯟ ꯇꯣꯉꯥꯟꯅ ꯏꯜꯂꯦꯕ꯫
ꯎꯝ ꯎꯝ꯫
ꯑꯗꯨꯒꯤ꯫
ꯈꯤꯇꯪ ꯂꯦꯡꯉꯗꯤ ꯁꯥꯕꯅ ꯌꯥꯗꯦꯍꯦ꯫
ꯁꯦꯡꯕ꯫ ꯐꯃꯨꯨꯡ ꯁꯦꯝꯃꯤꯅꯦ ꯑꯩꯁꯨ꯫
ꯎꯝ꯫ ꯐꯤꯁꯤꯡꯁꯦ ꯁꯨꯅꯤꯡꯉꯁꯤ ꯂꯧꯊꯣꯛꯄꯤꯔꯒ ꯀꯥꯟꯅꯗ꯭ꯔꯦ꯫ ꯁꯨꯗꯣꯛꯇ꯭ꯔꯗꯤ ꯌꯥꯔꯔꯣꯏꯕ꯫
ꯁꯨꯗꯣꯛꯇ꯭ꯔꯗꯤ ꯌꯥꯔ ꯔꯣꯏ ꯑꯣ꯫ ꯑꯩꯒꯤ ꯆꯟꯗꯣꯟ ꯃꯌꯥꯝ ꯂꯩꯌꯦ꯫
ꯆꯟꯗꯣꯟ꯫
ꯎꯝ꯫
ꯆꯟꯗꯣꯟ ꯎꯝ ꯀꯔꯤꯅꯣ꯫ ꯂꯤꯀ꯭ꯋꯤꯗꯨ ꯅꯠꯇ꯭ꯔꯣ꯫
ꯅꯠꯇꯦ꯫
ꯑꯗꯨꯁꯦ ꯑꯩ ꯇꯩꯅꯤꯡꯉꯦ ꯂꯤꯀ꯭ꯋꯤꯠ ꯑꯩ ꯂꯤꯀ꯭ꯋꯤꯠ꯫ ꯑꯗꯨꯅꯦꯕ ꯑꯩꯅ ꯂꯧꯕꯗꯤ ꯁꯤꯗ ꯑꯇꯩ ꯂꯩꯇꯦꯕ ꯂꯤꯀ꯭ꯋꯤꯠꯗꯨ ꯂꯩꯌꯦ ꯍꯥꯏꯅ꯫
ꯂꯤꯀꯨꯋꯤꯠ ꯅꯠꯇꯥꯕ ꯂꯩꯌꯦ ꯑꯩꯉꯣꯟ꯫
ꯂꯤꯀꯨꯋꯤꯠꯗꯣ ꯂꯧꯔꯕꯥ ꯑꯗꯨꯅ
ꯂꯧꯅꯤꯡꯉꯥꯗꯤ ꯂꯧꯑꯣ꯫
ꯍꯥꯎꯕ꯭ꯔꯣ꯫
ꯍꯥꯥ꯫
ꯑꯃꯥꯗꯤ ꯀꯟꯅꯥ ꯆꯥꯛꯆꯥꯥꯔꯤꯌꯦ꯫
ꯃꯥꯁꯨ ꯍꯧꯖꯤꯛꯈꯇꯥ ꯍꯧꯒꯠꯂꯛꯄꯥꯔ
ꯎꯝ꯫
ꯅꯣꯏꯒꯤ ꯄꯨꯟꯁꯤꯁꯦ ꯅꯨꯡꯉꯥꯏꯔꯦꯅꯦ꯫
ꯅꯨꯡꯉꯥꯏꯕ ꯍꯥꯏꯗꯨꯅꯦ꯫
ꯅꯨꯉꯥꯏꯊꯣꯛꯀꯥꯗꯕꯅꯤ꯫
ꯅꯨꯡꯉꯥꯏꯕ ꯍꯥꯏꯁꯦ ꯌꯥꯝ ꯅꯨꯡꯉꯥꯏꯈ꯭ꯔꯦ꯫
ꯅꯪꯒꯤ ꯑꯥꯏꯔꯟ ꯂꯩꯕ꯭ꯔꯣ꯫
ꯍꯥꯥ꯫
ꯑꯥꯏꯔꯟ ꯂꯩꯕ꯭ꯔꯣ ꯑꯥꯏꯔꯟ꯫
ꯑꯥꯎ ꯂꯩꯌꯦ꯫
ꯂꯧꯎꯔꯕꯣ꯫
ꯎꯝ꯫
ꯀꯌꯥꯒꯤ ꯂꯧꯕ꯫
ꯂꯨꯄꯥ ꯆꯥꯃꯉꯥ ꯌꯥꯡꯈꯩ꯫
ꯑꯣ꯫
ꯀꯦꯟꯇꯤꯟꯗꯥ ꯂꯧꯕꯅꯦ꯫
ꯎꯝ꯫ ꯑꯩꯉꯣꯟꯗꯥꯁꯨ ꯑꯅꯤ ꯂꯩꯌꯦ꯫
ꯑꯁ ꯑꯅꯤ ꯂꯧꯕ꯭ꯔꯅꯦ꯫
ꯑꯩꯗꯣ ꯅꯍꯥꯟ ꯑꯥꯗ ꯆꯠꯄ ꯀꯥꯟꯗ ꯑꯃꯨꯛ ꯂꯧꯕ ꯌꯨ ꯅꯍꯥꯟ ꯌꯨꯝꯗꯥ ꯂꯩꯔꯤ ꯀꯥꯟꯗꯁꯨ ꯑꯃꯨꯛ ꯂꯧꯍꯧꯕ꯫ ꯑꯗꯨꯒꯤ ꯄꯨꯕ ꯀꯥꯎꯔꯕ ꯅꯍꯥꯟꯗꯣ ꯑꯗꯨꯒꯤ꯫
ꯑꯈꯣꯏꯁꯨ ꯑꯅꯤ ꯂꯩꯔꯦ ꯑꯩ ꯑꯩꯅ ꯑꯃꯥ ꯂꯧꯕ ꯃꯤꯅ ꯑꯃꯥ ꯄꯤꯕ
ꯑꯣ ꯑꯣ
ꯑꯈꯣꯏꯒꯤ ꯄꯥꯁꯇꯔ ꯇꯧꯔꯝꯕꯗꯣ ꯅꯍꯥꯟ
ꯎꯝ
ꯑꯗꯨꯅ ꯑꯃ ꯄꯤꯔꯝꯕ ꯖꯥꯠꯅꯤ
ꯎꯝ
ꯑꯗꯨꯁꯨ ꯑꯈꯣꯏ ꯕꯥꯕꯥꯁꯨ ꯄꯤꯌꯦꯅ ꯅꯍꯥꯟꯅ ꯄꯨꯊꯣꯔꯛꯇꯦꯕ
ꯎꯝ
ꯑꯗꯨꯝ ꯑꯜꯃꯦꯔꯥꯗꯥ ꯊꯝꯃꯥꯒ ꯂꯩꯕꯗꯨꯗ ꯑꯩꯗꯤ
ꯌꯥꯗꯕꯗꯣ ꯁꯦꯝꯅꯤꯉꯥꯏ ꯊꯝꯕ ꯑꯣꯏꯔꯝꯒꯥꯅꯤꯅ ꯈꯟꯕ
ꯎꯝ
ꯑꯗꯨꯒꯥ ꯅꯍꯥꯟꯗꯣ ꯑꯁꯤ ꯌꯥꯕ꯭ꯔꯥꯅ ꯌꯦꯡꯉꯣꯅ ꯄꯤꯔꯛꯄꯩ ꯋꯥꯅꯦꯗ
ꯑꯥ ꯑꯗꯨꯗꯤ ꯌꯥꯝ ꯐꯥꯔꯦ
ꯀꯅꯥꯅ ꯄꯤꯔꯛꯄꯥꯅꯣꯅꯦ ꯄꯥꯁꯇꯔꯅ ꯅꯣꯏ ꯁꯤꯖꯤꯟꯅꯔꯣꯅ ꯄꯤꯔꯝꯕꯅꯦꯅ ꯍꯥꯏꯕ ꯑꯗꯨꯒ ꯌꯦꯡꯉꯥꯒ ꯌꯥꯔꯝ ꯕꯥꯩ ꯋꯥꯟꯅꯦ
ꯍ ꯍꯥ
ꯌꯥꯝ ꯅꯩꯕꯩ ꯃꯑꯣꯡꯅꯤꯅꯦ
ꯑꯗꯣ ꯌꯥꯕꯨꯗꯤ ꯌꯥꯏꯑꯦꯕ ꯑꯗꯣ ꯎꯝ ꯑꯁꯤ ꯃꯥꯒꯤ ꯀꯔꯤꯔ ꯍꯤꯠꯇꯣ
ꯑꯥꯎ
ꯂꯣ ꯇꯧꯕ ꯍꯥꯔꯠ ꯇꯧꯕ ꯑꯗꯨꯝꯕ ꯑꯗꯣ ꯌꯥ ꯗ꯭ꯔꯦ ꯑꯗꯨꯗꯤ
ꯑꯣ ꯑꯗꯨꯝ ꯆꯞ ꯃꯥꯟꯅꯅ